ꯇꯥꯕ꯭ꯔꯣ
ꯇꯥꯔꯦ
ꯇꯔꯣ ꯇꯥꯔꯣ ꯎꯝ ꯋꯥꯠꯂꯤꯌꯦ ꯍꯧꯖꯤꯛꯇꯨꯗꯤ ꯄꯨꯡ ꯑꯃꯃꯨꯛ ꯄꯨꯡ ꯑꯃꯃꯨꯛ ꯋꯥꯠꯂꯤꯑꯦ
ꯑꯝ
ꯅꯪ ꯉꯁꯥꯏ ꯋꯥꯔꯤ ꯂꯤꯕꯤꯌꯦ ꯍꯥꯏꯕꯗꯣ ꯂꯤꯔꯃꯣ
ꯋꯥꯔꯤ ꯂꯩꯇꯔꯦꯗ
ꯂꯩꯍꯜꯂꯣ ꯅꯪ ꯑꯉꯥꯡ ꯑꯣꯏꯔꯤꯉꯩꯗꯒꯤ ꯋꯥꯔꯤ ꯑꯃꯥꯡꯒꯨꯝꯕ ꯑꯗꯨꯝ ꯂꯤꯔꯛꯑꯣ
ꯀꯔꯤ ꯋꯥꯔꯤ ꯇꯥꯅꯤꯡꯕ꯭ꯔꯣ ꯁꯥꯟꯅꯕ ꯆꯠ ꯁꯥꯟꯅꯕ ꯆꯠꯄꯒꯤ ꯋꯥꯔꯤ ꯇꯥꯅ ꯭ ꯌꯦꯟ ꯌꯦꯟ ꯌꯦꯟ ꯍꯨꯔꯥꯟꯕꯒꯤ
ꯌꯦꯟ ꯍꯨꯔꯥꯟꯕꯒꯤ ꯇꯥꯖꯦ ꯌꯦꯟ ꯍꯨꯔꯥꯟꯕꯒꯤ ꯇꯥꯁꯦ ꯑꯩꯁꯨ ꯍꯥꯏꯔꯛꯀꯦ ꯑꯃ
ꯌꯦꯟ ꯌꯦꯟ ꯌꯦꯟ ꯍꯨꯔꯥꯟꯕ ꯆꯠꯂꯦ ꯑꯗꯨꯒ ꯌꯦꯔꯨꯝꯁꯨ ꯍꯨꯔꯥꯟꯂꯛꯑꯅꯦꯕ ꯃꯗꯨꯒꯤ ꯅꯨꯃꯤꯠꯇꯣ ꯑꯗꯨꯒ ꯑꯗꯨꯒ ꯑꯥꯗ ꯆꯠꯂꯒ ꯊꯣꯡꯑꯒ ꯆꯥꯕ
ꯑꯍꯥ ꯅꯣꯏ ꯃꯤ ꯀꯌꯥꯅꯣ
ꯑꯩꯈꯣꯏꯃꯤ ꯃꯔꯤꯅꯤ
ꯎꯝ
ꯑꯗꯣ ꯅꯨꯡꯗꯥꯡ ꯑꯣꯏꯔꯝꯅꯦꯕ
ꯑꯥ ꯑꯗꯣ ꯅꯣꯏ ꯍꯨꯔꯥꯟꯕꯗ ꯌꯦꯟꯗꯣ ꯃꯈꯣꯟ ꯀꯔꯝꯇ ꯊꯣꯛꯍꯟꯗ꯭ꯔꯣ
ꯊꯣꯛꯍꯟꯗ꯭ꯔꯦ ꯆꯩ ꯀꯔ ꯆꯩꯅ ꯇꯧꯔꯒ ꯃꯀꯣꯛꯇ ꯀꯟꯕꯅꯦꯕ
ꯕꯤꯔꯔꯦ ꯅꯣꯏꯁꯦ
ꯑꯗꯨꯒ ꯃꯥꯒꯤ ꯇꯧꯕꯗꯣ ꯄꯨꯂꯞ ꯄꯨꯂꯥꯞ ꯄꯨꯂꯥꯞ ꯄꯨꯞ ꯇꯧꯔꯒꯦ ꯑꯩꯈꯣꯏꯅ ꯐꯥꯒꯦ
ꯑꯣ ꯑꯗꯨ ꯑꯣꯏꯇꯥꯔꯦꯗꯤ ꯅꯨꯡꯊꯤꯟꯗ ꯅꯣꯏꯁꯦ ꯐꯖꯅ ꯌꯦꯡꯅꯔꯝꯅꯤꯅꯦ ꯑ ꯃꯥꯥꯁꯦ ꯁꯤꯗ ꯂꯩꯌꯦ ꯑꯠꯆꯥ ꯑꯁꯨꯃꯥꯏꯅ ꯂꯩꯌꯦ ꯁꯨꯃꯥꯏꯅ ꯂꯩꯌꯦ ꯍꯥꯏꯕꯗꯣ ꯈꯪꯔꯝꯅꯤꯅꯦ ꯑꯗꯨꯒ ꯅꯨꯡꯗꯥꯡꯗ
ꯑꯗꯨꯒ ꯅꯨꯡꯗꯥꯡꯗꯣ ꯇꯨꯝꯕ ꯂꯥꯛꯑꯔꯣꯏ ꯍꯥꯏꯔꯒ ꯑꯔꯥꯞꯄ ꯃꯐꯝꯗ ꯂꯣꯠꯂꯒ ꯆꯥ ꯊꯣꯡꯒ ꯆꯥꯕ
ꯅꯣꯏꯁꯦ ꯄꯥꯞꯇꯤ ꯄꯨꯔꯅꯤꯀꯣ ꯌꯦꯟꯒꯤ ꯄꯥꯞ ꯄꯨꯔꯅꯤ
ꯁꯣꯏꯗ꯭ꯔꯕꯅꯦ
ꯑꯗꯨꯒꯤ ꯅꯨꯃꯤꯠꯇꯨ ꯑꯩꯈꯣꯏꯒꯤ ꯌꯨꯝ ꯑꯩꯈꯣꯏꯒꯤ ꯑꯩꯈꯣꯏꯒꯤ ꯂꯩꯕꯁꯤꯡꯗꯨꯅ ꯑꯩꯈꯣꯏ ꯃꯥꯡꯈ꯭ꯔꯦ ꯃꯥꯡꯈ꯭ꯔꯦ ꯍꯥꯏꯔꯒ ꯊꯤꯒ ꯆꯠꯄ
ꯑꯗꯨꯒ ꯑꯩꯈꯣꯏꯅ ꯅꯨꯡꯉꯥꯏꯔꯒ ꯅꯩꯔꯒ ꯂꯩꯕ
ꯑꯣ ꯃꯄꯨꯅꯗꯤ ꯈꯪꯔꯛꯄ꯭ꯔꯣꯕ
ꯊꯥ ꯑꯅꯤ ꯑꯍꯨꯝ ꯂꯩꯕ ꯃꯇꯝꯗ ꯈꯪꯉꯛꯄꯅꯤꯅ ꯋꯥꯔꯤ ꯋꯥ ꯍꯥꯏꯕꯁꯨ ꯑꯩꯈꯣꯏꯅ ꯆꯩꯕꯁꯨ ꯌꯥꯗ꯭ꯔꯦ
ꯑꯩꯗꯤ ꯕꯤꯔꯅꯤ ꯅꯦ
ꯎꯝ ꯇꯧꯕ ꯉꯝꯕ ꯃꯤꯅꯤ
ꯁꯁ ꯎꯝ ꯎꯝ ꯌꯥꯝ ꯃꯥꯂꯦ ꯍꯣꯏ ꯉꯥꯡꯕꯗꯤ ꯏꯀꯥꯏꯔꯒ ꯇꯧꯕ ꯉꯝꯕ ꯃꯤꯅꯤ ꯀꯥꯏꯅ ꯍꯥ
ꯅꯪꯁꯨ ꯎꯁꯤꯠꯇꯕ ꯇꯧꯅꯨ ꯇꯧꯕ ꯉꯝꯕ ꯃꯤꯅꯤ
ꯅꯪꯒꯤ ꯈꯣꯟꯖꯦꯜꯗꯣ ꯇꯥꯔꯒ ꯄꯥꯏꯔꯛꯀꯅꯤ ꯄꯥꯏꯔꯒ ꯅꯪꯒꯤ ꯄꯥꯏꯔꯛꯑꯒ ꯅꯪ ꯅꯪꯕꯨ ꯐꯥꯔꯒ ꯆꯈꯔꯗꯤ
ꯑꯝ ꯑꯩꯁꯨ ꯇꯧꯕ ꯉꯝꯕꯤꯅꯦ
ꯅꯪ ꯇꯧꯕ ꯉꯝ ꯇꯧꯕ ꯉꯝꯕꯤꯁꯨ ꯇꯧꯕ ꯉꯝꯕ ꯅ ꯉꯝꯕ ꯇꯥꯕ
ꯑꯆ ꯑꯣꯁꯨ ꯌꯥꯔꯦ ꯌꯥꯔꯦ ꯑꯗꯨꯝ ꯑꯗꯨꯝ ꯑꯩ ꯍꯌꯦꯡ ꯈꯜꯂꯤꯅꯦꯕ ꯀꯩꯅꯣꯗ ꯑꯩꯈꯣꯏꯅ ꯂꯩꯐꯝꯁꯦ ꯀꯩꯅꯣ ꯀꯩ ꯍꯩꯅꯧ ꯌꯥꯝ ꯂꯩꯌꯦꯕꯀꯣ
ꯍꯩꯅꯧꯗꯣ ꯑꯩꯈꯣꯏ ꯑꯩꯈꯣꯏ ꯂꯩꯐꯝꯁꯦ ꯍꯧꯖꯤꯛꯁꯦ ꯅꯪ ꯆꯪꯉꯗꯤ ꯑꯗꯨꯝ ꯈꯪꯗꯤ ꯈꯪꯅꯤꯗ ꯍꯩꯒꯨꯝꯕꯁꯨ ꯌꯥꯝ ꯄꯥꯟꯕꯅꯦ ꯑꯩꯈꯣꯏꯗꯗꯤ
ꯎꯝ
ꯑꯗꯣ ꯍꯦꯛꯑꯒ ꯑ ꯀꯩ ꯍꯥꯏꯁꯤꯔꯥ ꯑꯩꯈꯣꯏ ꯑꯩꯈꯣꯏꯗꯤ ꯀꯩꯅꯣ ꯁꯦꯝꯗ ꯑ ꯑꯣ ꯀꯩ ꯍꯥꯏꯕ ꯑꯗꯨꯝ ꯊꯛꯅꯕ ꯁꯦꯝꯕꯗꯣ ꯍꯥꯏꯇꯥꯔꯦ ꯑꯩꯈꯣꯏ ꯑꯗꯨꯒꯨꯝꯕꯗꯣ ꯁꯦꯝꯖꯦꯅ ꯈꯟꯕꯅꯦꯕ ꯑꯇꯩ ꯑꯇꯩ ꯍꯩꯁꯨ ꯌꯥꯝ ꯂꯩꯌꯦ ꯑꯩꯈꯣꯏ ꯂꯩꯐꯝꯁꯤꯗ ꯗꯨꯝ ꯇꯧꯔꯒ ꯆꯤꯅꯤꯒ ꯎꯝ ꯊꯝꯃꯒ ꯑꯗꯨꯃꯥꯏꯅ ꯑꯗꯨꯃꯥꯏꯅ ꯊꯝꯃꯒ ꯃꯍꯤ ꯊꯣꯛꯄꯗꯣ ꯈꯪꯉꯤꯀꯣ ꯑꯗꯨ ꯁꯦꯝꯒꯦ ꯇꯧꯕꯅꯦ
ꯈꯪꯕ ꯑꯣꯏꯔꯝꯒꯅꯤ
ꯈꯪꯔꯗꯣꯏꯅꯦ ꯈꯪꯗ꯭ꯔꯁꯨ ꯈꯪꯉꯦ ꯍꯥꯏꯅ ꯍꯥꯏꯔꯛꯑꯣ
ꯈꯪꯒꯗꯕꯅꯤ ꯈꯪꯒꯗꯕꯅꯤ
ꯈꯥꯉꯥꯗꯣꯏꯅꯦ ꯍꯣꯏ ꯑꯁ ꯏꯁꯤꯡꯉꯥꯏ ꯌꯥꯝ ꯊꯛꯃꯟꯕꯅ ꯌꯥꯔꯦ ꯌꯥꯗ꯭ꯔꯦ
ꯎꯝ ꯏꯁꯤꯡ ꯍꯥꯏꯕꯁꯤꯗꯤ ꯊꯛꯀꯗꯕꯅꯤ ꯊꯛꯀꯗꯕꯅꯤ ꯏꯁꯤꯡ ꯍꯥꯏꯕꯁꯤꯗꯤ ꯊꯛꯀꯗꯕꯅꯤ ꯏꯔꯨ ꯔꯨꯖꯔꯦ ꯇꯕꯅꯤ ꯁꯦꯡꯗꯣꯛꯀꯗꯕꯅꯤ
ꯀꯣ ꯏꯁꯤꯡꯁꯦ ꯆꯥꯅꯤꯡꯉꯦ
ꯏꯁ ꯑꯗꯨꯗꯤ ꯅꯪ ꯌꯥꯔꯣꯏ ꯏꯁꯤꯡ ꯆꯥꯅꯤꯡꯉꯦ ꯀꯥꯏꯅ
ꯑꯩꯗꯤ ꯏꯁꯤꯡ ꯆꯥꯅꯤꯡꯉꯦ ꯅꯪꯒꯤ ꯅꯪꯒꯤ ꯆꯥꯥꯛ ꯅꯪꯗꯣ ꯆꯥꯛꯇꯣ ꯅꯪꯒꯤ ꯆꯥꯛꯇꯣ ꯊꯛꯅꯤꯡꯕ ꯅꯠꯇ꯭ꯔꯣ
ꯑꯩꯗꯤ ꯆꯥꯛ ꯊꯥꯛꯇ ꯍꯦ
ꯅꯪ ꯆꯥ ꯊꯛ ꯅꯪꯗꯤ ꯍꯣꯏꯅꯦ ꯌꯦꯟ ꯍꯨꯔꯥꯟꯕꯣ
ꯑꯩꯗꯤ ꯀꯣ ꯑꯩꯒꯤ ꯈꯨꯠ ꯇꯣꯠꯂꯒ ꯆꯥꯏ
ꯎꯝ ꯌꯥꯝ ꯐꯔꯦ ꯌꯥꯝ ꯐꯔꯦ ꯑꯩꯁꯨ ꯌꯦꯟ ꯑꯃ ꯍꯨꯔꯥꯜꯂꯒꯦ ꯅꯪꯅ ꯍꯩꯕꯗꯨꯗ ꯑꯩ ꯌꯥꯝ ꯈꯪꯈꯪ ꯍꯨꯔꯥꯟꯅꯤꯡꯈ꯭ꯔꯦ
ꯎ ꯅꯪꯒꯤꯣꯡ ꯅꯪꯒꯤ ꯈꯣꯡꯀꯥꯞꯇꯣ ꯐꯖꯅ ꯇꯨꯃꯤꯟꯅ ꯆꯥꯛ ꯆꯞ ꯆꯥꯇ꯭ꯔꯒ ꯆꯩ ꯁꯥꯡꯕ ꯑꯃ ꯄꯥꯏꯌꯦꯕꯣ ꯃꯇꯨꯝꯗ ꯈꯔ ꯆꯥꯎꯕ ꯑꯃ ꯑꯗꯨꯅ ꯃꯀꯣꯛꯇ ꯊꯣꯡꯉꯨꯗꯕꯅꯦꯕ ꯇꯃꯗꯤ
ꯅꯪꯅ ꯅꯪꯅ ꯍꯥꯏꯕꯤꯕ ꯋꯥꯍꯩꯁꯦ ꯌꯥꯝꯅ ꯐꯈ꯭ꯔꯕ ꯋꯥꯅꯤꯀꯣ ꯌꯥꯝꯅ ꯌꯥꯝꯅ ꯌꯥꯝꯅ ꯂꯨꯔꯕ ꯋꯥꯅꯦ ꯌꯥꯝꯅ ꯂꯨꯈ꯭ꯔꯕ ꯌꯥꯝꯅ ꯐꯈ꯭ꯔꯒꯗꯧꯕ ꯃꯥꯅꯦ ꯂꯧꯖꯔꯒꯦ ꯂꯧꯖꯔꯒꯦ ꯈꯔ ꯈꯔ ꯆꯨꯑꯦ ꯑꯩ ꯃꯄꯥꯟꯗ ꯑꯗꯨꯝ ꯂꯩꯅꯦ ꯍꯧꯖꯤꯛꯁꯨ
ꯎꯝ ꯌꯦꯡ ꯀꯣ ꯃꯤ ꯅꯪꯉꯣꯟꯗ ꯃꯤ ꯑꯃꯅ ꯂꯥꯛꯑꯒ ꯐꯥꯔꯒ ꯆꯠꯈ꯭ꯔꯁꯤ ꯑꯗꯨ ꯅꯪ ꯀꯟꯅ ꯊꯥꯡꯕꯗꯤ ꯌꯥꯗꯦ ꯇꯞꯅ ꯇꯞꯅ ꯃꯥꯗꯣ ꯃꯥꯅ ꯅꯪꯉꯣꯟꯗ ꯌꯦꯡꯗ꯭ꯔꯤꯉꯩ ꯃꯇꯝꯗ ꯅꯪꯅ ꯇꯞꯅ ꯇꯞꯅ ꯆꯠꯀꯗꯕ ꯑꯗꯨꯇꯄꯟꯅ ꯃꯦ ꯆꯥꯏꯅ ꯃꯥ ꯀꯣꯛꯇ ꯍꯥꯏꯌꯦꯗ ꯑꯒ ꯇꯒ ꯃꯥꯅ ꯇꯨꯅꯤ ꯇꯒ ꯃꯥꯂꯣ ꯃꯥꯒꯤ ꯂꯩꯕꯗꯣ ꯑꯗꯨꯒ ꯐꯥ
ꯍ ꯉꯥꯏꯈꯣꯡ ꯁꯤ ꯁꯤ ꯋꯥꯍꯩꯁꯦ ꯁꯤ ꯋꯥꯍꯩꯒꯁꯦ ꯃꯣꯏꯅ ꯇ
ꯑꯗꯣ ꯅꯪ ꯅꯪ ꯌꯦꯡꯒ ꯂꯩꯕ ꯌꯥꯕ ꯅꯠꯇꯦ ꯅꯪꯒꯤ ꯑꯗꯨ ꯍꯦꯛ ꯄꯥꯏꯔꯒ ꯅꯪꯒꯤ ꯈꯥꯎꯗꯨꯗ ꯍꯥꯞꯄꯒ ꯆꯦꯟꯒꯗꯕꯅꯦ
ꯆꯠꯒꯦ ꯆꯠꯂꯉꯦ ꯑꯗꯨ ꯅꯨꯃꯤꯠꯇꯗꯤ ꯈ꯭ꯋꯥꯏꯗꯒꯤ ꯆꯥꯎꯕ ꯑ ꯍꯥꯞꯐꯝꯗꯣ ꯍꯥꯞꯅꯤꯡꯉꯥꯏꯗꯣ ꯄꯨꯔꯒꯁꯨ ꯈ꯭ꯋꯥꯏꯗꯒꯤ ꯆꯥꯎꯕ ꯍꯥꯠꯄꯁꯨ ꯈ꯭ꯋꯥꯏꯗꯒꯤ ꯆꯥꯎꯕꯗꯣ ꯂꯧꯔꯒꯦ
ꯎꯝ ꯅꯪꯒꯤ ꯈꯥꯎꯗꯣ ꯆꯥꯎꯔꯗꯤ ꯍꯦꯕꯟ ꯑꯗꯨ ꯆꯥꯎꯔ ꯌꯥꯏꯑꯕ
ꯎꯝ ꯎꯝ ꯀꯧꯔꯛꯀꯀꯣ ꯅꯪ ꯅꯪꯕꯨ ꯀꯧꯔꯛꯀꯦꯀꯣ ꯍ ꯀꯧꯔꯛꯀꯦꯕ
ꯊꯣꯡꯕꯗꯤ ꯍꯩꯇꯦꯀꯣ ꯆꯥꯕꯗꯤ ꯍꯩ ꯍꯥ
ꯑꯗꯨ ꯑꯗꯨ ꯑꯗꯨ ꯇꯥꯔꯦꯗꯤꯁꯨꯃꯥꯟ ꯇꯧꯁꯦ ꯅꯪꯅ ꯍꯨꯔꯥꯜꯂꯣ ꯑꯩꯅ ꯊꯣꯡꯉꯒꯦ
ꯑꯗꯨꯗꯤ ꯅꯈꯣꯏꯔꯣꯝꯗ ꯇꯧꯒꯗꯕ ꯅꯠꯇ꯭ꯔꯦ
ꯀꯥꯏ ꯂꯩ ꯀꯥꯏ ꯂꯩ ꯀꯝꯇ ꯈꯥꯟꯗꯦ
ꯅꯨꯄꯥ ꯑꯃ ꯂꯥꯛꯑꯒ ꯑꯩꯒꯤ ꯌꯦꯟ ꯍꯨꯔꯥꯡꯁꯦ ꯇꯧꯔꯗꯤ ꯐꯖꯔꯦ
ꯑꯁ ꯀꯔꯣ ꯅꯪꯗꯤ ꯇꯧꯕ ꯉꯝꯕ ꯅꯠꯇ꯭ꯔꯣ ꯑꯗꯨ ꯍꯥꯏꯔꯒ ꯑꯗꯨꯅꯦ ꯇꯧꯕ ꯉꯝꯕ ꯃꯤꯅꯦ ꯑꯗꯨ ꯑꯣꯏꯇꯥꯔꯗꯤ ꯃꯤꯅ ꯑꯗꯨꯃꯥꯏꯅ ꯍꯥꯏꯔꯁꯨ ꯀꯔꯤꯁꯨ ꯗꯔꯀꯥꯔ ꯇꯥꯔꯣꯏꯗꯕꯅꯦ
ꯎꯝ ꯗꯔꯀꯥ ꯇꯥꯗꯦ ꯅꯣꯏꯅ ꯍꯥꯏꯅꯤꯡꯕ ꯍꯥꯏꯖꯧ ꯅꯣꯏꯅ ꯆꯦꯛꯁꯤꯜꯗꯔꯒ
ꯑ ꯑꯗꯨꯅꯦ ꯎꯝꯦꯗꯅꯥ
ꯈꯪꯤ ꯈꯪꯉꯤ ꯎꯝ
ꯑꯃꯃ ꯍꯪꯒꯦ ꯋꯥꯃ ꯍꯪꯒꯦ
ꯎꯝ ꯑ ꯌꯦ ꯃꯉꯣ
ꯑ ꯍꯅꯤ ꯋꯥꯍꯉꯗꯅꯤ ꯅꯪ ꯀꯩꯅꯣꯗꯣ ꯀꯔꯤ ꯍꯥꯏꯁꯤꯔꯦ ꯑ ꯇꯔꯥ ꯂꯣꯏꯈ꯭ꯔ ꯃꯇꯨꯡꯗ ꯇꯝꯕꯗꯣ ꯑꯗꯨ ꯀꯥꯏ ꯇꯝꯒꯦ ꯁꯤ ꯁꯤꯗ ꯑꯗꯨꯝ ꯇꯝꯕ꯭ꯔꯥ ꯅꯠꯇ꯭ꯔꯒ ꯀꯥꯏ ꯇꯝꯒꯦ
ꯑꯁꯤꯗ ꯇꯝꯃꯦꯗ ꯃꯄꯥꯟꯗ ꯆꯠꯀꯦ ꯇꯧꯕꯗꯣ
ꯑ ꯍ
ꯈꯔ ꯌꯥꯗꯕꯅꯤꯅ ꯑꯗꯨ ꯑꯗꯨ ꯎ ꯑꯗꯨꯒꯤ
ꯀꯥꯏꯗꯦ ꯀꯥꯏꯗꯦ ꯀꯥꯏ ꯀꯥꯏꯗꯦ ꯀꯥꯏꯅꯦ
ꯀꯥꯏꯗ
ꯀꯥꯏꯗꯦ ꯀꯥꯏꯗꯦ ꯑꯩꯗꯤ ꯂꯝ ꯂꯧꯒꯦꯅ ꯈꯜꯂꯕꯅꯦꯀꯣ
ꯑꯥ
ꯂꯝ ꯂꯧꯔꯒꯦꯅ ꯈꯜꯂꯕꯅꯦ ꯂꯝ ꯑꯃ ꯂꯧꯔꯒ ꯌꯨꯝ ꯆꯥꯎꯅ ꯁꯥꯔꯒ ꯍꯨꯏꯒ ꯂꯩꯃꯤꯟꯅꯈ꯭ꯔꯒꯦꯅ ꯈꯟꯗꯕꯅꯦ
ꯑꯦ ꯁꯣꯏꯒꯤ ꯀꯩꯗꯤꯩ ꯂꯩꯃꯤꯟꯅꯒꯗꯣꯏꯅꯤ ꯑꯩ ꯂꯩꯔꯤꯁꯤꯗꯤ
ꯑꯁ ꯅꯪꯗꯤ ꯃꯪꯗ ꯈꯛꯇ ꯎꯕꯗꯨꯗꯤꯌꯦ
ꯑꯦ ꯍꯧꯖꯤꯛ ꯎꯅꯕ ꯌꯥꯏꯅ ꯍꯧꯖꯤꯛ ꯀꯥꯏꯗ ꯂꯩ ꯍꯥꯏꯏ ꯂꯛꯑꯒꯦ
ꯉꯥꯏꯈꯣ ꯉꯁꯤꯒꯤ ꯅꯣꯏꯒꯤꯁꯦ ꯄꯣꯗ ꯄꯣꯛꯈꯤꯁꯅꯨꯕ ꯑꯗꯨꯗꯗꯤ ꯎꯝ
ꯑꯗꯗꯒꯤꯗꯤ ꯑꯩ ꯀꯥꯈ꯭ꯔꯥꯅꯤ
ꯍꯌꯦꯡ ꯄꯥꯎꯆꯦꯗ ꯇꯧꯔꯛꯀꯅꯤ ꯃꯥꯡꯈ꯭ꯔꯦ ꯍꯥꯏꯅ
ꯎꯝ
ꯉꯔꯥꯡ ꯅꯨꯡꯗꯥꯡ ꯋꯥꯔꯤ ꯁꯥꯟꯅꯔꯝꯕ ꯅꯨꯄꯥꯗꯣ ꯃꯥꯡꯈ꯭ꯔꯦ
ꯁꯅꯥꯔꯣ ꯑ ꯅꯔꯣ ꯍꯦ ꯇꯧꯔ ꯀꯩꯅꯣ ꯑꯁꯁ
ꯁ ꯊꯑꯒ
ꯑ
ꯑꯔꯣꯏꯕ ꯋꯥꯔꯤ ꯁꯥꯟꯅꯕ ꯅꯨꯄꯤ ꯑꯗꯣ ꯁꯨꯃꯥꯏꯅ ꯑꯅꯤ ꯁꯨꯃꯥꯏꯅ ꯂꯩ ꯑꯩꯉꯣꯟꯗ ꯊꯥꯔꯛꯀꯅꯤ
ꯑꯥ
ꯂ ꯌꯣꯜꯂꯒꯦ ꯆꯪꯉꯛ ꯂ ꯌꯣꯜꯂꯒ ꯆꯪꯂꯛꯄꯁꯤꯡꯗꯣ ꯅꯪꯒꯤ ꯌꯨꯝꯗ ꯊꯥꯔꯛꯀꯅꯤ
ꯑ
ꯅꯪꯕꯨ ꯐꯥꯈ꯭ꯔꯅꯤ
ꯑ ꯇ ꯉꯝꯊꯦꯗꯗꯥ
ꯉꯥꯏ ꯉꯝꯗ꯭ꯔꯦ
ꯎꯝ ꯐꯣꯔꯦꯟꯕꯤ ꯏꯪꯂꯁꯦ ꯁꯤ ꯂꯣꯏꯔꯒ ꯑꯩ ꯏꯔꯨꯔꯅꯤ
ꯎꯝ ꯑꯗꯣ ꯅꯪꯗꯤ ꯅꯪꯒꯤ ꯅꯪꯒꯤ ꯁꯥꯏ ꯂꯩꯇ꯭ꯔꯣ ꯅꯪꯉꯣꯟꯗ ꯁꯨꯃꯥꯏꯅ ꯇꯧꯋꯦ ꯍꯥꯏꯕꯗꯣ ꯂꯩꯇꯝꯕꯒꯤ ꯑꯣꯏꯔꯝꯒꯅꯤ ꯐꯪꯈ꯭ꯔꯦ ꯑꯩ ꯐꯪꯈ꯭ꯔꯦꯕ
ꯍꯦ ꯑꯗꯨꯒꯨꯝꯕꯗꯣ ꯁꯥꯟꯅꯔꯣꯏꯁꯦ ꯑꯩ ꯑꯩ ꯁꯨꯃꯥꯏꯅ ꯍꯥꯏꯕꯅꯦ ꯑꯁꯦꯡꯕꯒꯤꯅꯦ ꯑꯁꯤꯕꯨꯗꯤ ꯑꯁꯦꯡꯕꯗꯤ ꯍꯥꯏꯕꯅꯤ ꯑꯩ ꯂꯝ ꯂꯧꯅꯤꯡꯉꯦꯕꯀꯣ
ꯑꯗꯨꯅꯦ ꯑꯗꯨ ꯅꯪ ꯅꯪ ꯅꯪ ꯁꯥꯏꯖꯁꯨ ꯂꯩꯇꯦ ꯍꯥꯏꯕ ꯑꯩ ꯈꯪꯉꯦꯕ
ꯇ ꯃꯅꯌꯥ ꯇ ꯃꯅ ꯃꯤꯅ ꯂꯩ ꯌꯥꯁꯣ ꯇꯨꯃꯤꯅ ꯂꯩ ꯌꯥꯁꯣ ꯑꯗꯨ ꯃꯖꯥꯡ ꯂꯩ ꯅꯨꯡꯉꯥꯏꯌꯦ ꯅꯨꯡꯁꯤꯠꯒꯤ ꯌꯥꯝ ꯅꯨꯡꯉꯥꯏꯌꯦ
ꯑꯩꯁꯨꯝ ꯃꯄꯥꯟꯗ ꯍꯧꯖꯤꯛ ꯊꯣꯛꯀꯦ ꯇꯧꯕꯅꯤ ꯅꯪ ꯅꯨꯡꯉꯥꯏ ꯍꯥꯏꯕꯗꯨꯣ ꯑꯃꯨꯛ ꯆꯪꯈ꯭ꯔꯦ
ꯑꯁ ꯅꯨꯡꯉꯥꯏꯌꯦ ꯊꯣꯛꯈꯣ ꯊꯣꯛꯈꯣ ꯌꯥꯝ ꯅꯨꯡꯉꯥꯏꯌꯦ ꯅꯨꯡꯁꯤꯠ ꯌꯥꯝ ꯅꯨꯡꯉꯥꯏꯌꯦꯦ ꯅꯣꯡꯁꯨ ꯈꯤꯇꯪ ꯈꯤꯇꯪ ꯆꯨꯇꯛ ꯆꯨꯇꯛ ꯇꯧꯔꯒꯅꯦ ꯌꯥꯝ ꯅꯨꯡꯉꯥꯏꯌꯦꯦ
ꯅꯪꯒꯤ ꯇꯨꯡꯗ ꯌꯦꯡꯉꯨꯀꯣ ꯅꯨꯄꯥ ꯑꯃ ꯂꯩꯔꯝꯕꯗꯣ
ꯂꯩꯔꯝꯃꯦ ꯎ ꯎ